ꯑꯣ
ꯍꯜꯂꯣ
ꯀꯩꯗꯧꯔꯤꯅꯣ
ꯁꯨꯝ ꯂꯩꯗ
ꯑꯥ ꯅꯣꯏꯗꯤ ꯅꯣꯡ ꯆꯨꯗ꯭ꯔꯣ
ꯅꯣꯡ ꯆꯨꯏꯌꯦ ꯌꯥꯝ ꯀꯟꯅꯥ ꯆꯨꯏꯌꯦ
ꯑꯩꯈꯣꯏ ꯁꯨꯏ ꯅꯣꯡꯗꯣ ꯑꯩꯈꯣꯏꯗꯤ ꯀꯩꯅꯣ ꯇꯧꯕꯒꯤ ꯑ ꯏꯁꯤꯡ ꯆꯥꯎꯋꯦꯕ ꯑꯩꯈꯣꯏ ꯃꯈꯥꯗꯣ ꯑꯗꯨꯒꯤ ꯀꯥꯡ ꯌꯥꯝ ꯆꯤꯛꯑꯦ ꯑꯩꯖꯦ ꯏꯃꯥꯟꯅꯕꯤ ꯑꯃꯒ ꯂꯩꯔꯝꯕꯅꯦ ꯃꯥ ꯂꯩꯍꯧꯕ ꯀꯥꯗꯣ ꯀꯥꯡ ꯌꯥꯝ ꯆꯤꯛꯑꯦꯅ ꯑꯇꯣꯞꯄꯗ ꯂꯥꯛꯑꯦ
ꯑ
ꯃꯥꯗꯤ ꯁꯤꯛꯇꯕ꯭ꯔꯥ ꯈꯪꯗꯦ
ꯑꯩꯗꯤ ꯑꯩꯗꯤ ꯀꯩꯅꯣꯅꯦ ꯇꯥꯡ ꯀꯥꯡꯗꯤ ꯆꯤꯛꯇꯤ ꯐꯦꯟ ꯊꯥꯔꯕꯅꯤꯅ
ꯃꯥꯗꯣ ꯀꯥꯡꯅ ꯀꯌꯥ ꯄꯥꯝꯕ ꯀꯩꯅꯣ ꯉꯥꯟꯇꯦ ꯍꯥꯏꯗꯤ ꯏꯗꯣ ꯀꯥꯡꯅ ꯄꯥꯝꯕ ꯃꯥꯟꯗꯦꯕ
ꯍꯣꯏꯌꯦ ꯃꯥꯗꯣ ꯀꯥꯡꯅ ꯄꯥꯝꯗꯕ ꯁꯛꯀꯥ ꯑꯣꯏꯔꯕꯗꯧ ꯃꯥꯜꯂꯦ
ꯑ ꯁꯤꯗꯤ ꯁꯃꯇ ꯏꯗꯔ ꯌꯦꯗ
ꯏꯖꯦ ꯎꯝ ꯌꯥꯝꯅ ꯊꯨꯝꯕ ꯏꯕꯨꯗꯤ ꯑꯣꯏꯗꯣꯏꯅꯦ ꯑꯗꯣ ꯀꯥꯡꯁꯦ ꯍꯧꯖꯤꯛꯇꯤ ꯀꯌꯥ ꯆꯤꯛꯇꯦ ꯐꯦꯟ ꯊꯥꯔꯕꯅꯤꯅ
ꯑꯣ ꯑꯩꯈꯣꯏꯖꯨ ꯅꯪꯅ ꯊꯦꯝꯃꯨ
ꯍꯥꯥ
ꯅꯪꯅꯅꯦ ꯐꯦꯟ ꯍꯥꯏꯔꯛꯄꯗꯨꯗ ꯑꯩꯖꯨ ꯅꯤꯡꯁꯤꯡꯉꯛꯇꯅ ꯊꯥꯔꯦ ꯀꯩꯗꯧꯔꯤꯅꯣ ꯅꯪꯗꯣ
ꯑꯩꯖꯦ ꯐꯣꯟ ꯆꯥꯔꯖ ꯇꯧꯔꯝꯕꯅꯦ ꯑꯗꯨꯒ ꯂꯦꯞꯄꯤ
ꯑꯥ
ꯉꯁꯤꯖꯦ ꯆꯥꯛ ꯑ
ꯑꯥ ꯀꯌꯥ
ꯑꯩꯥꯏꯠ ꯖꯦꯔꯣ ꯑꯩꯠꯇ
ꯑꯗꯨꯗꯤ ꯑꯗꯨꯝ ꯌꯥꯎꯔꯦꯗ ꯌꯥꯎꯕꯒꯤ ꯋꯥꯗꯤ
ꯍꯣꯏ ꯑꯗꯨꯝ ꯌꯥꯎꯔꯦ ꯑꯗꯣ ꯉꯥꯏꯍꯥꯛꯇꯪ ꯂꯩꯔꯒ ꯑꯩꯈꯣꯏ ꯆꯥꯛ ꯆꯥꯅꯕꯒꯤ ꯃꯌꯥꯝꯁꯨ ꯑꯃꯨꯛ ꯂꯥꯡꯅꯔꯅꯤꯀꯣ
ꯀꯅꯥ ꯀꯅꯥ ꯆꯥꯛꯆꯥꯅꯩꯅꯣ
ꯑꯁ ꯑꯩꯈꯣꯏ ꯋꯥꯔꯗꯦꯟꯗꯣ
ꯑꯥ
ꯐꯤꯌꯥꯔꯋꯦꯜ ꯄꯤꯗꯧꯔꯦ ꯑꯗꯨꯗꯨꯒꯤ ꯆꯥꯛ ꯆꯥꯅꯕ
ꯀꯩꯅꯣ ꯍꯥꯏꯁꯦꯕ ꯅꯣꯏ ꯇꯝꯕ ꯂꯣꯏꯗꯣꯏꯣ ꯃꯥꯁꯦ
ꯍꯣꯏ ꯂꯣꯏꯗꯧꯔꯦ ꯃꯊꯪ ꯊꯥꯗ ꯂꯣꯏꯔꯅꯤ ꯑꯗꯨꯅ
ꯑꯣ ꯑꯗꯨꯗꯤ ꯅꯨꯡꯕꯨ ꯅꯨꯡꯁꯤꯕꯣ ꯀꯥꯏꯅꯔꯝꯗꯥꯏꯁꯤꯕꯣ
ꯍꯣꯏ ꯅꯨꯡꯁꯤ ꯍꯥꯏꯗꯤ ꯎꯝ ꯁꯨꯝ ꯅꯍꯥꯟꯒ ꯀꯟꯕꯤꯕ ꯈꯣꯠꯄꯤꯕꯗꯧ ꯑꯗꯣ ꯃꯃꯥꯡꯗ ꯃꯥꯅ ꯊꯥꯏꯅ ꯑꯩꯈꯣꯏ ꯃꯇꯝꯗ ꯇꯧꯕ ꯑꯗꯨꯗꯤ ꯑꯗꯨꯝ ꯑꯗꯨꯕꯨꯗꯤ ꯈꯤꯇꯪ ꯁꯥꯎꯅꯤꯡꯉꯤꯀꯣ ꯑꯗꯣ ꯑꯗꯨꯒꯤ ꯃꯇꯨꯡꯗꯩꯗꯤ ꯑꯗꯨꯝ ꯃꯥꯖꯦ ꯍꯧꯖꯤꯛꯀꯤ ꯑꯣꯏꯅꯗꯤ ꯑꯗꯨꯝ ꯅꯨꯡꯁꯤ ꯅꯨꯡꯁꯤꯗꯦ ꯍꯥꯏꯕꯗꯤ ꯌꯥꯔꯣꯏꯕ ꯃꯥꯖꯦ
ꯍꯣꯏ ꯑꯃꯨꯃꯨꯛꯁꯨ ꯍꯦꯛ ꯀꯩꯅꯣꯝ ꯇꯧꯕ ꯑꯗꯨꯅꯤ
ꯑ ꯊꯥꯕꯜ ꯆꯠꯀꯦ ꯑꯗꯒꯤ ꯑꯩꯈꯣꯏ ꯊꯣꯛꯀꯦ ꯆꯩꯔꯥꯎꯕ ꯌꯥꯎꯔ ꯇꯦꯍꯥꯏꯕꯗꯣ ꯃꯥꯅ ꯑꯗꯨꯝ ꯊꯥꯗꯣꯔꯛꯏꯗꯅ ꯑꯩꯈꯣꯏꯗꯤ ꯑꯗꯨꯅ ꯅꯨꯡꯁꯤꯗꯦ ꯍꯥꯏꯕꯗꯤ ꯌꯥꯔꯣꯏꯕ ꯃꯥ
ꯑꯩꯅ ꯐꯦꯟꯁꯦ ꯊꯥꯔꯨꯕꯕꯁꯤꯗ ꯄꯥꯏꯊꯣꯔꯂꯛꯄ ꯀꯥꯡ ꯃꯌꯥꯝꯁꯤꯅ ꯀꯥꯏ ꯀꯥꯏꯗꯒꯤꯅꯣ ꯈꯪꯗꯦ
ꯅꯪꯅ ꯁꯨꯝ ꯀꯥꯡ ꯀꯥꯡ ꯍꯥꯏꯔꯛꯄꯅꯔ ꯀꯩꯅꯣ ꯑꯩꯁꯨ ꯀꯥꯡ ꯆꯤꯛꯄꯅꯗꯤ ꯂꯣꯏꯔꯦꯀꯣ
ꯑ ꯑꯗꯨꯅꯦ ꯀꯥꯡꯁꯦ ꯈꯔ ꯆꯤꯛꯄꯗꯧꯅ ꯇꯧꯋꯦꯕ ꯑꯗꯨꯅꯦ ꯇꯧꯔꯤꯁꯦ
ꯐꯤꯀꯥꯎꯁꯤꯗ ꯁꯨꯕ ꯗ ꯌꯥꯎꯔꯨꯔꯕ ꯀ ꯃꯔꯨ ꯑꯃꯅꯤ ꯌꯥꯎꯔꯝꯃꯦ ꯁꯨꯝ ꯆꯥꯔꯨꯔꯦ ꯑꯗꯨꯒ ꯁꯔꯞ ꯃꯍꯥꯎꯔꯛ ꯀꯩꯅꯣ ꯑꯣꯠꯊꯣꯛꯈ꯭ꯔꯦ ꯅꯍꯥꯟ ꯁꯨꯕꯗ ꯌꯥꯎꯈꯤꯕ ꯖꯥꯅ ꯑꯩꯗꯤ ꯀꯥꯎꯊꯣꯛꯎꯕ
ꯑꯈꯣꯏꯗꯤ ꯄꯩꯁꯥ ꯄꯥ ꯌꯥꯎꯔꯝꯃꯦ ꯀꯥꯏꯅꯒ ꯍꯔꯥꯎ ꯍꯔꯥꯎ ꯇꯝꯖꯔꯛꯇꯧ ꯃꯥꯜꯂꯨꯔꯦ ꯑꯗꯨꯒ ꯀ꯭ꯋꯥ ꯃꯔꯨ ꯍꯥꯏꯔꯛꯑꯦ
ꯀ꯭ꯋꯥ ꯃꯔꯨꯅꯦ ꯀ꯭ꯋꯥ ꯃꯔꯨꯗꯣ ꯌꯥꯎꯔꯛꯃꯦ ꯀ꯭ꯋꯥ ꯃꯔꯨꯗꯣ ꯌꯥꯎꯔꯝꯅꯦꯅ ꯍꯦꯛ ꯆꯥꯔꯨꯕ ꯑꯩꯖꯨ
ꯑꯩꯈꯣꯏꯗꯤ ꯀꯥꯡ ꯆꯠꯄꯒꯤ ꯈꯣꯠꯄꯗ ꯏ ꯄꯨꯊꯣꯛꯇꯨꯔꯦꯕ
ꯑꯗꯨꯗꯤ ꯑꯗꯨꯏ ꯇꯧꯒꯅꯣ ꯍꯣꯠꯇꯤ ꯍꯣꯠꯀꯅꯣ ꯍꯣꯠꯄꯗꯣ ꯍꯥꯏꯗꯤ ꯗꯥꯛꯛ ꯂꯩꯒꯅꯤꯀꯣ ꯑꯗꯨꯅ ꯈꯣꯠꯄꯗꯤ
ꯑ ꯗꯥꯛ ꯍꯣꯏ ꯁꯤ ꯗꯥꯛꯁꯦ ꯑꯗꯨꯝ ꯂꯩꯔꯕꯅꯤꯅ ꯑꯩꯗꯤ ꯗꯥꯛ ꯂꯩꯔꯕꯁꯦ ꯀꯨꯏꯔꯛꯑꯦꯕ
ꯄꯗꯤ
ꯍꯥꯏꯗꯤ ꯑꯩꯗꯤ ꯍꯣꯏ ꯐꯠꯇꯦ ꯐꯠꯇꯣꯁꯦ ꯑꯣ ꯑꯩꯗꯤ ꯃꯁꯥꯒꯤꯗꯤ ꯀꯥꯟꯅꯦꯌꯥꯝ ꯆ ꯀꯜꯂꯦꯕ
ꯅꯝꯊꯤꯁꯨ ꯅꯝꯊꯤꯕꯒꯤ ꯇꯥꯏꯞ ꯇꯧꯏꯦ
ꯍꯣꯏ ꯏꯁꯤꯡ ꯑꯄꯨꯝꯕ ꯂꯩꯕꯩ ꯇꯥꯏꯞꯇ ꯍꯧꯕꯅꯦ ꯑꯗꯨ ꯅꯝ ꯆꯔꯤꯗꯣ
ꯍꯣꯏ ꯌꯥꯝ ꯅꯝꯊꯤꯑꯕ ꯀꯥꯡꯁꯨ ꯃꯆꯥ ꯄꯣꯛꯁꯟꯕꯩ ꯇꯥꯏꯞ ꯇꯧꯋꯦꯕ
ꯄꯣꯛꯁꯤꯜꯂꯝꯕꯅꯤ ꯄꯣꯛꯁꯤꯜꯂꯝꯅꯤ ꯏꯁꯤꯡ ꯂꯩꯕ ꯃꯐꯝꯗꯕꯨ ꯀꯩꯅꯣ ꯀꯥꯡ ꯃꯆꯥꯣꯛ
ꯍꯣꯏ ꯑꯗꯣ ꯅꯪ ꯉꯁꯥꯏꯒꯤ ꯋꯥꯔꯤꯗꯣ ꯀꯩꯀꯩ ꯍꯥꯏꯅꯈ꯭ꯔꯒꯦ
ꯑꯣ ꯃꯥꯁꯦ ꯑꯩꯉꯣꯟꯗꯁꯨ ꯅꯪꯉꯣꯟꯗꯁꯨ ꯇꯧꯔꯛꯑꯕ ꯃꯇꯨꯡꯗ ꯑꯩꯅ ꯑꯃꯨꯛ ꯃꯦꯁꯦꯁ ꯄꯨꯝꯅꯃꯛ ꯂꯣꯏꯅ ꯈꯛꯇꯨꯅ ꯂꯩꯔꯝꯂꯦ ꯃꯥꯁꯦ ꯑꯗꯒꯤꯗꯤ ꯑꯩꯅ ꯍꯥꯏꯔꯦꯑꯦ ꯀꯩꯅꯣ ꯀꯔꯤ ꯑꯄꯥꯝꯕ ꯂꯩꯕꯅꯣ ꯁꯨꯃꯥꯏꯅ ꯇꯧꯕꯤꯔꯤꯁꯦ ꯍꯥꯏꯔꯦ ꯑꯩꯅ ꯍꯥꯏꯕꯁꯦ
ꯑꯥ
ꯑꯗ ꯃꯥꯅ ꯎ ꯌꯥꯔꯦ ꯅꯪ ꯇꯥꯅꯤꯡꯗꯦ ꯄꯣꯠꯅꯤꯡꯗꯦ ꯅꯪ ꯆꯠꯂꯝꯒꯅꯤ ꯈꯣꯠꯂꯝꯒꯅꯤ ꯑꯗꯨ ꯑꯩꯅ ꯇꯧꯔꯒ ꯂꯩꯔꯦ ꯃꯥꯅ ꯑꯩꯉꯣꯟꯗ ꯆꯤꯡꯅꯁꯜꯂꯛꯑꯦꯀꯣ
ꯑꯥ
ꯑꯩꯗꯤ ꯑꯗꯨꯃꯥꯏꯅ ꯇꯧꯕꯗꯤ ꯄꯥꯝꯗꯦ ꯈꯣꯠꯇꯦꯅ ꯍꯥꯏꯔꯑꯦ ꯏ ꯃꯥꯥꯁꯦ
ꯑꯥ
ꯑꯗꯨ ꯑꯩꯅ ꯍꯣꯏ ꯍꯣꯏ ꯐꯔꯦ ꯄꯥꯝꯗ꯭ꯔꯗꯤ ꯗꯥꯎꯠ ꯂꯩꯅꯕꯗꯤ ꯅꯨꯡꯉꯥꯏꯔꯣꯏꯗꯤ ꯁꯨꯝ ꯑꯩꯁꯨ ꯅꯨꯡꯉꯥꯏꯔꯣꯏ ꯑꯗꯨꯗꯤ ꯝ ꯄꯥꯝꯖꯕ ꯇꯧꯖꯕꯣ ꯍꯥꯏꯔꯦ ꯑꯩꯁꯦ
ꯎ
ꯑꯗꯒꯤ ꯃꯥꯅ
ꯆꯂꯒꯦ
ꯑꯗꯨꯃꯥꯏꯅ ꯆꯠꯂꯝꯗ꯭ꯔꯒꯁꯨ ꯀꯩꯅꯣ ꯇꯧꯔꯝꯅꯤ ꯑꯗꯨꯃꯥꯏꯅ ꯆꯠꯂꯝꯗ꯭ꯔꯒꯁꯨ ꯃꯦꯁꯦꯁ ꯊꯥꯅꯔꯝꯒꯅꯤ ꯈꯣꯠꯂꯝꯒꯅꯤ ꯑꯃꯨꯛ ꯑꯣꯟꯊꯣꯔꯛꯑꯦ ꯐꯠ ꯂꯥꯎꯅ ꯇꯥꯏꯒꯔꯗꯒꯤ ꯂꯥꯏꯑꯣꯟ ꯑꯣꯟꯈ꯭ꯔꯦ ꯄꯣꯠꯁꯦ
ꯑꯥ
ꯃꯟꯗꯦꯗꯩ ꯇ꯭ꯋꯁꯗꯦ ꯑꯣꯟꯈꯤꯕ ꯑꯗꯨꯃꯥꯏꯅ ꯑꯗꯨꯃꯥꯏꯅ ꯅꯪꯁꯦ ꯑꯃꯃꯨꯛ ꯑꯃꯃꯨꯛ ꯑꯩ ꯀꯣꯏ ꯑꯃ ꯉꯥꯎꯔꯦꯗꯥꯅ ꯍꯥꯏꯔꯦ ꯑꯃꯠꯇ꯭ꯔ ꯑꯃ ꯑꯃꯗ ꯑꯃ ꯄꯉꯥꯡꯗ ꯉꯥꯡꯉꯦ ꯅꯪꯅ ꯈꯟꯖꯕꯗꯣ ꯋꯥꯈꯜꯗ ꯈꯜꯂꯒ ꯄꯉꯥꯟꯗ ꯉꯥꯡꯖꯩꯅ ꯍꯥꯏꯕ ꯑꯩꯅ
ꯑꯣ ꯑꯗꯨꯕꯨꯗꯤ ꯉꯥꯡꯐꯝ ꯊꯣꯛꯑꯦ ꯃꯔꯝꯗꯤꯅꯦ ꯑꯩ ꯍꯥꯏꯒꯦꯕ ꯄꯣꯠꯁꯦ ꯃꯥꯅ ꯆꯠ꯭ꯔꯥ ꯆꯠꯄ꯭ꯔꯥ ꯍꯪꯉꯤꯗꯨꯒꯤ ꯃꯔꯝꯗꯣ ꯑꯩ ꯍꯥꯏꯒꯦ ꯉꯔꯥꯡ ꯅꯨꯡꯗꯥꯡꯒꯤ ꯑꯃ ꯅꯪꯅ ꯊꯝꯕꯗꯣ
ꯑꯥ
ꯅꯤꯡꯁꯤꯡꯕ꯭ꯔꯣ
ꯍꯨꯏ
ꯑꯗꯨ ꯎꯔꯝꯃꯒꯅꯤꯀꯣ ꯃꯥ ꯑꯗꯨꯗꯨꯅ ꯑꯗꯨ ꯆꯠꯄꯗꯣ ꯃꯥ ꯈꯪꯉꯦꯕ ꯑꯗꯨꯅ ꯀꯥꯏ ꯆꯠꯀꯦꯅ ꯃꯥ ꯍꯪꯉꯛꯄꯅꯦꯕ
ꯑꯗꯨꯗꯤ ꯃꯥꯁꯦ ꯄꯥꯟꯕ ꯑꯣꯏꯗꯣꯏꯅꯤꯅꯦ ꯇꯦꯟꯅ ꯀꯥꯞꯄꯗꯒ ꯄꯥꯟꯕꯗꯨꯒꯨꯝꯕꯅꯤꯅꯦ
ꯃꯥꯅꯦ ꯑꯗꯨ ꯑꯣꯏꯗꯣꯏꯅꯦ ꯅꯨꯡꯗꯥꯡꯅ ꯆꯠꯄꯗ ꯇ ꯑꯣꯏꯗꯨꯅꯦ ꯃꯔꯝꯗꯤ ꯃꯥꯅ ꯉꯔꯥꯡ ꯍꯪꯉꯦꯕ ꯃꯥꯅ ꯉꯔꯥꯡ ꯉꯔꯥꯡꯅꯦꯕ ꯃꯥꯅ ꯍꯪꯉꯤ ꯄꯣꯠꯇꯣ ꯀꯗꯥꯥꯏ ꯆꯠꯀꯦꯅ ꯊꯥꯒꯠꯂꯤꯕꯗꯣ ꯉꯔꯥꯡ ꯅꯠꯇ꯭ꯔꯥ
ꯃꯥꯅꯦ ꯃꯥꯅꯦ
ꯑꯗꯨꯅꯦꯕ ꯉꯔꯥꯡ ꯍꯪꯉꯦꯕꯗꯣ ꯑꯩꯈꯣꯏꯅ ꯅꯨꯡꯊꯤꯟꯗꯪ ꯃꯄꯥꯟꯒꯤ ꯗꯨꯀꯥꯟꯗ ꯊꯣꯛꯏ ꯆꯠꯄꯕꯨ ꯌꯥꯔꯗꯤꯦ ꯑꯩꯈꯣꯏ ꯆꯠꯂꯣꯏꯗ꯭ꯔꯣꯅ ꯍꯥꯏꯌꯦꯅ ꯑꯗꯨꯝ ꯃꯥꯡꯈꯂꯤꯁꯦ ꯆꯤꯟꯁꯦ ꯆꯞ ꯃꯥꯟꯅꯅ ꯊꯤꯑꯅ ꯈꯜꯂꯝꯒꯅꯤꯕ ꯃꯥ
ꯍꯣꯏ ꯍꯣꯏ ꯍꯣꯏ ꯑꯗꯨꯅꯤ ꯑꯐꯕ ꯑꯝꯇ ꯈꯜꯂꯝꯃꯣꯏ ꯑꯐꯕ ꯑꯇ ꯅꯠꯇꯦ ꯅꯣꯏ ꯅꯃꯥꯟꯕꯤꯁꯤꯡꯗꯨꯁꯨ ꯑꯩꯅ ꯈꯪꯉꯦ ꯀꯥꯏꯅ ꯍꯥꯏꯔꯛꯀꯅꯤ ꯑꯗꯨꯒ ꯅꯣꯏ ꯑꯃ ꯣ ꯑꯣꯏꯔꯝꯒꯅꯤ ꯀꯥꯏꯅ ꯀꯧꯔꯛꯀꯗꯣꯏꯅꯦ ꯃꯥꯗꯤ
ꯇꯧꯔꯛꯇꯣꯏꯦ ꯑꯗꯨꯗꯕꯨ ꯅꯪꯉꯣꯟꯗ ꯇꯧꯔꯒ ꯊꯥꯖꯗꯕꯒꯦ ꯑꯩꯉꯣꯟꯗ ꯑꯃꯨꯛ ꯍꯪꯉꯛꯏꯅꯦ ꯀꯩꯗꯧꯔꯒꯦ
ꯑꯗꯨꯅꯦ ꯑꯩꯉꯣꯟꯗ ꯑꯩꯅ ꯍꯥꯏꯕꯗꯤ ꯈꯪꯅꯔꯤꯕ ꯑꯩꯉꯣꯟꯁꯤꯗ ꯍꯦꯟꯇꯣꯛꯑꯒ ꯃꯉꯣꯟꯗ ꯍꯪꯉꯤꯣ ꯃꯉꯣꯟꯗ ꯈꯨꯝꯃꯛꯀꯗꯁꯤ ꯁꯤꯅꯦꯗ ꯑꯩꯅ ꯍꯪꯉꯤꯁꯦ
ꯃꯥꯂ ꯑꯗꯒꯤ ꯅꯪꯅ ꯑꯩꯒ ꯅꯪꯒ ꯅꯪꯒꯤ ꯈꯪꯅꯔꯤꯕꯗꯨꯅ ꯃꯥꯜꯂ ꯑꯗꯨꯒ ꯌꯥꯝꯅ ꯂꯨꯅ ꯇꯤꯟꯅꯗꯦ ꯍꯥꯏꯔꯕ ꯑꯣꯏꯗꯤ ꯐꯕ
ꯑꯗꯨꯅꯦ ꯍꯥꯏꯁꯦ ꯑꯇꯣꯞꯄ ꯉꯁꯤ ꯉꯔꯥꯡ ꯁ꯭ꯋꯥꯏꯗ ꯊꯦꯡꯅꯕ ꯃꯁꯦ ꯑꯣꯏꯔꯒꯗꯤ ꯑꯃꯨꯛ ꯐꯠꯇꯕ ꯌꯥꯎꯅꯔꯒꯗꯤ ꯍꯥꯏꯗꯣꯛꯅꯈ꯭ꯔꯦ ꯐꯔꯦꯕ ꯑꯗꯨꯁꯨ ꯅ ꯅꯠꯇ꯭ꯔꯦ ꯍꯥꯟꯅꯗꯒꯤ ꯑꯗꯨꯝ ꯀꯩꯅꯣ ꯀꯩꯅꯣ ꯈꯪꯉꯒ ꯑꯗꯨꯝ ꯍꯥꯏꯅꯔꯕ ꯉꯥꯛꯇꯅꯦ ꯍꯥꯏꯕꯅꯤꯗ ꯑꯗꯨꯝ ꯀꯗꯣ ꯑꯩ ꯈꯤꯇꯪ ꯑꯩꯅ ꯎꯃꯥ ꯑꯣꯏꯔꯃꯗꯤ ꯀꯩꯁꯨꯝ ꯍꯪꯉꯔꯣꯏ ꯍꯥꯏꯕꯅꯤꯗ
ꯎꯝ ꯍꯣꯏ ꯑꯗꯣ ꯀꯩꯅꯣ ꯃꯣꯏꯅ ꯈꯜꯂꯤꯁꯦ ꯀꯩꯅꯣ ꯑꯩ ꯒ꯭ꯌꯥꯟ ꯇꯥꯗꯦ ꯃꯥꯏ ꯋꯥꯈꯜꯁꯦ ꯒ꯭ꯌꯥꯟ ꯇꯥꯕ ꯉꯝꯗꯦ
ꯃꯌꯥꯝ ꯑꯩ ꯒ꯭ꯌꯥꯟ ꯇꯥꯥꯁꯜꯂꯛꯇ꯭ꯔꯦ ꯇꯧꯕ ꯑꯃ ꯂꯩꯕꯗꯣ ꯈꯪꯕ꯭ꯔꯥ
ꯒ꯭ꯌꯥꯟ ꯇꯥ ꯆꯜꯂꯛꯇ꯭ꯔꯦ ꯇꯧꯕꯗꯣ
ꯍꯣꯏ ꯑꯗꯨꯗ ꯑꯩꯁꯦ ꯑꯗꯨꯗꯣ ꯃꯥꯟꯖꯜꯂꯛꯄ ꯍꯥꯏꯇꯥꯔꯦꯅꯦ
ꯍꯣꯏ
ꯑꯗꯨꯅꯦ ꯄꯣꯠꯁꯦ ꯑꯗꯣ ꯐꯦꯟꯁꯦ ꯊꯥꯔꯒꯁꯨ ꯀꯥꯁꯦ ꯑꯗꯨꯝ ꯄꯥꯏꯔꯒ ꯂꯩꯕ ꯍꯥꯏꯦ
ꯑꯩꯁꯨ ꯈꯠꯁ ꯆꯨꯝ ꯇꯤꯔꯥꯏꯈꯨꯝꯕꯤ ꯆꯨꯈꯠꯂꯛꯄꯣꯏ ꯀꯩ ꯃꯣꯏ ꯄꯣꯝꯈꯠꯂꯛꯑꯦꯕ ꯀꯥꯡꯅ ꯆꯤꯛꯄꯗ
ꯖꯒꯨ ꯆꯥꯕ ꯃꯐꯝ ꯅꯠꯇꯦ
ꯉꯕꯨ ꯀ꯭ꯂꯥꯁꯔꯨꯝꯅꯤ ꯁꯤꯗ ꯇꯝꯕꯗ ꯆꯍꯤ ꯑꯍꯨꯝꯁꯦ ꯂꯣꯏꯁꯜꯂꯛꯑꯕꯅꯦ ꯑꯃꯨ
ꯑꯗꯨꯗꯨꯒꯤ ꯃꯊꯛꯇ ꯑꯃꯨꯛꯁꯨ ꯌꯥꯝꯅ ꯍꯥꯏ ꯂꯤꯕꯤꯡꯒꯤ ꯁꯥꯔꯤꯕꯅꯤ ꯑꯃꯨꯛ ꯃꯣꯏꯅ ꯑꯃꯨꯛ ꯃꯁꯩꯁꯤꯗ
ꯃꯥꯅꯤ
ꯁꯤ ꯇꯧꯗ꯭ꯔꯒꯗꯤ ꯑꯗꯨ ꯇꯥꯅꯤ ꯑꯗꯨ ꯇꯥꯗꯤ ꯆꯥꯅꯤꯅ ꯑꯃꯨꯛ ꯌꯥꯝꯅ ꯅꯩꯊꯦꯛꯄꯤꯅꯦ ꯃꯣꯏ ꯁꯥꯕꯤꯁꯦ
꯭ꯔꯦ ꯏꯠꯇꯂꯒꯅꯤꯒ
ꯀꯣꯠꯄꯕꯨꯅꯦ ꯖꯔꯝꯃꯦ ꯍꯦ ꯀꯣꯠꯂꯤꯁꯦ ꯍꯤꯡꯖꯥꯡ ꯈꯣꯠꯄꯗꯕꯨ ꯖꯔꯝꯅꯕꯅ ꯍꯣꯠꯅꯒꯦꯕ ꯈꯥ ꯅ ꯐ
ꯑꯗꯨꯅꯦ ꯑꯗꯩ ꯈꯥꯕꯩꯃꯛꯀꯤ ꯁꯛꯇꯥꯅꯦ ꯑꯝꯇ ꯌꯦꯡꯉꯨꯅꯦ
ꯍꯣꯏꯌꯦ ꯑꯁ ꯑꯩꯁꯨ ꯀꯥꯟꯅ ꯆꯤꯛꯄꯗꯅꯦ ꯑꯅꯥꯕ ꯃꯐꯝ ꯑꯃꯁꯨ ꯂꯩꯔꯦ
ꯍꯣꯏ ꯇꯥꯎꯁꯤꯅ ꯌꯥꯗ꯭ꯔꯤꯁꯤꯁꯨ ꯈꯨꯖꯤꯟꯁꯨ ꯐꯛꯇꯣꯔꯛꯑꯦꯕ ꯇꯧꯔꯤꯁꯦ ꯅꯥꯕꯅꯁꯨ ꯂꯣꯏꯦ
ꯈꯣꯡꯕꯨꯔꯣ ꯀꯄꯨꯔꯣ
ꯈꯣꯡꯕꯨꯅꯤ
ꯑꯣ ꯈꯣꯡꯕꯤꯒꯤ ꯑꯣꯏꯗꯣꯏꯔꯣ
ꯅꯠꯇꯦ ꯈꯣꯡꯅꯥꯎꯕꯤꯒꯤ ꯑꯣꯏꯗꯣꯏꯅꯤ
ꯅ ꯉ ꯄꯣꯛ꯭ꯔꯣꯗꯤ
ꯄꯣꯛꯑꯦ ꯑꯩ ꯀꯩꯅꯣ ꯇꯪꯈꯥꯏꯅꯦꯕ ꯐꯥꯛꯒꯂꯛꯏꯁꯦ ꯗꯥꯏꯔꯦꯛ ꯇꯪꯈꯥꯏꯗ ꯐꯥꯛꯠꯂꯛꯑꯦꯕ ꯄꯣꯠꯁꯦ ꯑꯗꯨꯅ ꯍꯧ ꯀꯌꯥ
ꯍꯥꯏꯁꯤꯕꯣ ꯀꯌꯥꯃꯨꯛ ꯌꯥꯝ ꯁꯥꯡꯅꯣ ꯐꯧꯔꯤꯁꯤꯕꯣ
ꯈꯨꯖꯤꯟꯗꯣ ꯈꯥꯛꯄ ꯅꯠꯇꯦꯕ ꯑꯗꯨꯏꯁꯨ ꯀ꯭ꯔꯣꯛꯁ ꯇꯣꯡꯕꯒꯤ ꯈꯨꯖꯤꯟꯗꯣ ꯄꯛ ꯂꯥꯎꯅ ꯄꯨꯂꯞ ꯐꯒꯠꯈ꯭ꯔꯦꯕ
ꯎ ꯀꯣꯛꯛꯇ ꯇ ꯉꯝꯗ꯭ꯔꯗꯤ ꯑꯃꯨꯛꯀ ꯍꯦꯟꯅ ꯐꯛꯇꯣꯏꯅꯤꯕ ꯅꯪꯒꯤꯗꯣ
ꯑꯦ ꯀ꯭ꯔꯣꯛꯁ ꯅꯠꯇꯦ ꯅꯠꯇꯦ ꯀ꯭ꯔꯣꯛꯁ ꯇꯣꯡꯗ꯭ꯔꯗꯤ ꯐꯑꯣꯏ ꯀ꯭ꯔꯣꯛꯁ ꯑꯣꯏꯕꯒꯤ ꯐꯏꯕ
ꯀꯔꯤꯅꯣ ꯀꯣꯛ ꯀꯣꯛꯁꯤꯗꯤ ꯎꯞꯁꯜꯂꯤꯅꯦ ꯑꯗꯣ ꯀꯃꯥꯏꯅ ꯐꯛꯏꯅꯣ ꯁꯤꯅꯦꯩꯅ ꯈꯪꯜꯂꯤꯁꯤꯅ
ꯀꯁꯟꯕꯗꯤ ꯍꯥꯡꯕꯗꯤ ꯅꯅꯦ ꯍꯥꯞꯇꯣꯛꯈ꯭ꯔꯕꯖꯥꯅꯗꯅ ꯃꯥꯗꯤ
ꯑꯣ ꯎꯄꯁꯨ ꯎꯥꯏ ꯂꯩꯇꯦ ꯖꯤꯛꯇꯤ
ꯑꯩꯒꯤ ꯆꯥꯔꯖꯔꯗ ꯂꯧꯁꯜꯂꯣ ꯑꯩꯒꯤ ꯆꯥꯔꯖꯔꯗꯣ ꯑꯩꯒꯤ ꯆꯥꯔꯖꯔꯗꯣ ꯈꯪꯕ꯭ꯔꯣ ꯏꯖꯥꯡ ꯁꯦꯝꯕꯩꯅꯦ ꯀꯥꯡ ꯆꯤꯛ ꯁꯤꯗ ꯑꯃꯇ ꯀꯛꯇꯔꯗꫭ
ꯎꯝ ꯂꯣ ꯆꯔ ꯍꯧꯖꯤꯛꯁꯤꯕꯨ ꯀꯩꯗꯧꯕꯤꯔꯤꯒꯦ
ꯂꯩꯔꯝꯕꯅ‌ꯦ ꯅꯪꯗ ꯀꯩꯗꯧꯔꯤꯅꫭ
ꯀꯩꯁꯨ ꯇꯧꯗꯦ ꯑꯩꯁꯨ ꯁꯨꯝ ꯂꯩꯔꯤ ꯀꯥꯔꯟ ꯌꯥꯝ ꯇꯥꯕ ꯋꯥꯔꯗꯦꯟꯁꯤꯅꯀꯣ
ꯍꯣꯏ ꯀꯩꯅ
ꯈꯪꯗꯦ ꯀꯥꯔꯟ ꯇꯥꯥꯁꯜꯂꯛꯇꯅꯅꯦ ꯃꯥꯅꯦꯦꯛ ꯀꯥꯔꯟ ꯇꯥꯗꯅꯅꯦ ꯑꯩ ꯆꯥꯔꯖꯀꯁꯦ ꯂꯣꯏ ꯁꯠꯇꯣꯛꯆꯔꯕꯗꯤ
ꯑꯗꯨꯛꯀꯤ ꯃꯇꯤꯛ ꯀꯔꯟ ꯇꯥꯔꯦꯕ ꯃꯥꯁꯦ ꯄꯣꯠꯁꯦ ꯀꯩ ꯍꯥꯏꯅꯤ
ꯅꯪꯗꯤ ꯀꯩ ꯇꯧꯔꯤꯒꯦ ꯍꯧꯁꯦ
ꯑꯩ ꯍꯧꯖꯤꯛ ꯂꯦꯞꯄꯤꯌꯦ
ꯑꯗꯨꯝ ꯂꯦꯞꯄ ꯂꯩꯔꯕꫭ ꯅꯪꯕꫭ
ꯂꯩꯌꯦ ꯐꯝꯐꯝꯁꯨ ꯂꯩꯇꯦ
ꯑꯩꯁꯨ ꯂꯩꯔꯤꯌꯦ ꯁꯤꯗꯁꯨ
ꯑꯣꯣꯏ ꯐꯝꯐꯝ ꯂꯩꯇ꯭ꯔꯕꯅꯤꯅ ꯍꯧꯖꯤꯛ ꯂꯦꯞꯄꯔꯣꯝꯗ ꯑꯣꯏꯅ ꯂꯥꯛꯑꯦꯕ ꯄꯣꯠꯁꯦ ꯑꯗꯨ ꯋꯥ ꯅꯪ ꯑꯣꯛ ꯀꯩ ꯇꯧꯔꯒꯦ ꯅꯪ ꯇꯨꯃꯤ ꯂꯩꯔꯗꯤ
ꯀ ꯆꯣꯆꯔꯒꯣꯝ ꯄꯨꯖ ꯂꯧꯁꯤꯟꯕꯤꯔ ꯑꯗꯨ ꯅꯨꯡꯉꯥꯏꯗꯧꯕ ꯃꯥꯜꯂꯦꯅ ꯈꯟꯕꯗꯣ
ꯃꯑꯣꯡ ꯇꯥꯗꯅ ꯍꯥꯏꯇꯥꯥꯛꯦꯅꯦ ꯃꯥꯅ ꯇꯧꯔꯤ ꯊꯕꯛꯁꯦ
ꯊꯗ ꯂꯁ
ꯃꯥꯁꯦ ꯊꯧꯔꯛ ꯊꯧꯔꯕ ꯀꯩꯅꯣ ꯀꯩꯑꯥꯥꯃꯁꯨꯇꯧ
ꯑꯗꯣ ꯅ‌ꯦꯠ ꯄ‌ꯦꯄꯔꯁꯦ ꯈꯪꯗ‌ꯦ ꯀꫭꯏꯂꯥꯎ ꯂꯥꯎꯋ ꯀꯩꯗꯣꯏꯅ ꯈꯪꯗꯦ ꯃꯣꯏꯅ ꯇꯧꯔꯤꯁꯦ ꯑꯩ ꯀꯌꯥ ꯑꯝ ꯇꯥꯗꯦꯀꯣ ꯃꯣꯏꯅ ꯇꯧꯔꯤ ꯊꯕꯛꯁꯦ
ꯐ
ꯀ ꯆꯄꯅꯦ